ꯇꯥꯕ꯭ꯔꯣ
ꯇꯥꯏꯌꯦ ꯗꯧꯔꯤꯒꯦ
ꯑꯩ ꯍꯧꯖꯤꯛ ꯕꯣꯜ ꯌꯦꯡꯔꯥꯒ ꯉꯥꯏꯍꯥꯛ ꯄꯣꯊꯥꯔꯤ
ꯑꯣ ꯅꯨꯡꯉꯥꯏꯇ꯭ꯔꯥ
ꯅꯕꯥꯅꯤꯗꯤ ꯅꯨꯉꯥꯏꯌꯦ ꯌꯝ
ꯈꯨꯅꯨꯡꯉꯥꯏ ꯃꯅꯤ ꯅꯪ ꯀꯅꯥꯅꯣ
ꯑꯣ ꯑꯣ ꯑꯩꯖꯨꯅꯦꯍꯦ ꯑꯗꯨꯗꯤ
ꯆꯥꯛ ꯆꯥꯔꯕ꯭ꯔꯣ
ꯆꯥꯔꯦ
ꯀꯔꯤ ꯑꯦꯟꯆꯥ
ꯏꯜꯂꯨ ꯃꯦꯠꯂꯦ ꯅꯣꯏꯗꯤ
ꯍꯥꯥ
ꯑꯥꯜꯂꯨ ꯑꯥꯜꯂꯨ
ꯑꯁ ꯍꯥꯎꯕ꯭ꯔꯣ
ꯍꯥꯎꯋꯦ ꯑꯗꯨꯝ ꯍꯥꯎꯋꯦ ꯅꯣꯏꯗꯤ
ꯍꯣꯏꯇꯥ ꯄꯥꯏꯔꯦꯠ ꯆꯥꯅꯤ ꯉꯁꯤ
ꯑꯣ ꯍꯥꯎꯔꯝꯅꯤꯗ
ꯍꯥꯎꯇꯦꯗ ꯑꯩꯗꯤ ꯄꯥꯛꯇꯥ ꯄꯥꯝꯇꯕꯩ
ꯑꯁ ꯀꯩꯒꯤ ꯄꯥꯝꯗꯕꯅꯣ
ꯆꯥꯅꯤꯡꯗꯦ ꯃꯥꯒꯤ ꯃꯅꯥꯕꯨꯗꯤ ꯍꯥꯎꯋꯦ ꯑꯗꯨ ꯃꯥꯏꯔꯦꯟ ꯃꯄꯨꯝꯗꯨꯗꯤ ꯆꯥꯅꯤꯡꯗꯦ ꯗꯨ ꯂꯣꯀꯦꯜꯒꯤ ꯑꯣꯏꯕꯤ ꯍꯥꯎꯕ꯭ꯔꯥ ꯌꯦꯡꯒꯦ
ꯑꯣ
ꯑꯁ ꯈꯪꯗ꯭ꯔꯦꯗ ꯁꯥꯔꯤꯕ꯭ꯔꯣ ꯌꯥꯝ
ꯍꯧꯖꯤꯛ ꯑꯥ ꯏꯔꯨꯕ ꯉꯥꯏꯍꯥꯛ ꯑꯣꯏꯒꯤꯕꯒꯤ ꯀꯩ ꯍꯥꯏꯅꯤ ꯈꯔ ꯈꯔ ꯅꯨꯡꯉꯥꯏꯌꯦ ꯍꯥꯏꯇꯥꯔꯦ
ꯑꯥ
ꯀꯩꯅꯣ ꯉꯁꯥꯏꯗꯤ ꯈꯔ ꯁꯥꯔꯝꯕꯅꯤ ꯍꯧꯖꯤꯛꯇꯤ ꯈꯤꯇꯪ ꯅꯨꯡꯉꯥꯏꯔꯤ ꯍꯣꯔꯦꯟ ꯑꯃꯨꯛꯀ ꯁꯥꯒꯠꯂꯛꯀꯦꯔꯥꯕꯨꯗꯤ ꯍꯥꯏꯕ ꯉꯝꯗꯦ
ꯎꯝ ꯁꯥꯕꯅ ꯇꯧꯐꯝ ꯈꯪꯗ꯭ꯔꯦꯅꯦ ꯍꯣꯏ ꯍꯧꯖꯤꯛꯇꯤ ꯏꯆꯦ ꯈꯣꯏꯒꯤ ꯔꯨꯝꯗꯒꯤ ꯍꯧꯖꯤꯛꯇꯤ ꯏꯆꯦ ꯈꯣꯏꯒꯤ ꯔꯨꯝ ꯑꯦꯁꯤ ꯊꯥꯕꯗꯒꯤ ꯊꯣꯛꯂꯛꯄꯤ ꯈꯔ ꯐꯩ
ꯑꯣ ꯑꯣ ꯑꯣ
ꯁꯥꯕꯒꯤ ꯏꯔꯨꯕ ꯂꯣꯏꯔꯒ ꯉꯁꯤ ꯍꯨꯃꯥꯡ ꯊꯣꯛꯑꯦꯅꯦ
ꯑꯁ ꯅꯨꯡꯗꯥꯡ ꯋꯥꯏꯔꯝꯗꯔꯣ
ꯍꯨꯝ ꯍꯣꯏ ꯀꯨꯏꯗ꯭ꯔꯤ
ꯑꯣ ꯑꯣ ꯑꯣ
ꯁꯥꯕꯅ ꯁꯥꯕꯅ ꯉꯁꯤꯁꯦ
ꯎꯝ ꯁꯥꯏꯌꯦ ꯌꯥꯝꯅ ꯗꯨꯅꯤ ꯇꯟꯂꯦꯕ ꯂꯩꯐꯝ ꯈꯪꯗꯕꯅ
ꯗꯨꯅꯦ ꯁꯥꯕꯅ ꯒ꯭ꯌꯟ ꯃꯦꯟ ꯇꯥꯗ꯭ꯔꯦ ꯁꯥꯃꯟꯗꯅ
ꯑꯧ ꯀꯩꯗꯧꯗꯣꯏꯅꯣ ꯍꯧꯖꯤꯛꯇꯤ ꯑꯃꯨꯛ ꯌꯦꯡꯗꯣꯏꯔꯣ
ꯑꯧ ꯆꯥꯛ ꯆꯥꯔꯁꯦꯒ ꯑꯃꯨꯛꯀ ꯇꯧꯔ ꯂꯩ ꯇꯥꯟꯖꯥ ꯁꯤꯗ
ꯑꯣ ꯍꯥꯎꯅ ꯆꯥꯎ ꯍꯥꯎꯅ ꯆꯥꯎ
ꯆꯥꯛ ꯆꯥꯅꯤꯡꯗ꯭ꯔꯦ ꯑꯃꯨꯛꯀ ꯉꯁꯤꯁꯦ
ꯀꯔꯤꯒꯤꯅꯣ ꯆꯥꯎꯍꯦ
ꯃꯨꯛꯀꯥ ꯍꯣꯔꯦꯟ ꯆꯥꯅꯤ ꯆꯥꯕ ꯃꯠ ꯇꯝꯗꯅꯥ ꯌꯥꯝ ꯆꯥꯒꯔꯦ ꯆꯥꯗ꯭ꯔꯤꯀꯥꯟꯗꯤ ꯆꯥꯅꯤꯡꯗꯕꯗꯣ
ꯎꯝ
ꯒ꯭ꯌꯥꯟ ꯇꯥꯗꯦꯗ ꯀꯔꯤꯅꯣ
ꯅꯣꯏꯅꯤꯉꯥꯏ ꯌꯥꯝ ꯆꯥꯎ ꯅꯣꯏꯅꯤꯉꯥꯏꯅꯦ ꯈꯜꯂꯒ ꯍꯛ
ꯍꯨꯝ ꯍꯣꯏ ꯅꯣꯏ
ꯅꯣꯏꯅꯤꯉꯥꯏꯅꯦꯅ ꯇꯧꯔꯒ
ꯎꯝ ꯗꯨꯏ ꯈꯜꯂꯒ ꯆꯥꯔꯣ ꯌꯥ ꯅꯠꯇ꯭ꯔꯗꯤ ꯌꯥꯔꯔꯣꯏꯕ
ꯑꯧ ꯅꯣꯏ ꯊꯣꯛꯈ꯭ꯔꯦꯗ ꯉꯁꯤ ꯑꯥ ꯍꯣꯁꯄꯤꯇꯥꯜꯗ ꯆꯠꯂꯒ ꯋꯦꯠ ꯃꯦꯁꯤꯟꯗ ꯐꯣꯔꯇꯤ ꯇꯧꯕꯩ ꯍꯔꯥꯎꯔ ꯍꯂꯛ
ꯀꯌꯥ ꯀꯌꯥ
ꯋꯦꯠ ꯃꯦꯆꯤꯟ ꯁꯣꯏꯕꯗꫭ ꯋꯦꯠ ꯑꯣꯟꯕꯒꯤ ꯐꯣꯔꯇꯤ ꯇꯥꯏꯌꯦꯕ ꯑꯣꯏꯗꯕꯗ ꯑꯣꯟꯕꯒꯤ ꯏꯆꯦꯅ ꯐꯣꯔꯇꯤ ꯐꯥꯏꯚ ꯀꯥꯔꯀꯥꯟꯗ ꯑꯁꯤ ꯆꯤꯟꯅ ꯊꯤꯕꯤ ꯃꯦꯁꯤꯟꯅꯦꯅ ꯍꯥꯏꯔꯒ ꯇꯣꯛꯑꯒ ꯊꯥꯂꯥꯏ
ꯆꯤꯟ ꯊꯤꯕ ꯑꯣꯏꯕꯖꯥꯠꯂꯥ
ꯎꯝ ꯁꯤ ꯌꯨꯝꯒꯤꯅ ꯊꯥꯔꯇꯤ ꯁꯕꯦꯟꯅꯦꯕ
ꯎꯝ
ꯑꯥꯒꯤꯅ ꯐꯣꯔꯇꯤ
ꯑꯣ
ꯅꯣꯛꯅꯤꯡꯕꯗꯣ
ꯑꯩ ꯅꯪ ꯑꯗꯨ ꯀꯥꯔꯗꯤ ꯍꯥꯏꯁꯤꯅꯤ ꯑꯩꯉꯣꯟꯗ ꯍꯦꯜꯂꯦꯕ ꯃꯌꯥꯝꯃ
ꯑꯥ ꯑꯗꯨꯒ ꯌꯨꯡ ꯍꯥꯡꯔꯒ ꯑꯃꯨꯛꯀ ꯇꯧꯕ ꯃꯇꯝꯗꯅ ꯊꯥꯔꯇꯤ ꯅꯥꯏꯟꯃꯨꯛꯒ ꯊꯥꯏ
ꯏꯃꯥꯏ ꯀꯌꯥꯃꯨꯛ ꯀꯟꯕꯖꯥꯔꯣ ꯀꯦꯖꯤꯁꯦ
ꯈꯪꯗꯦꯅꯦ ꯑꯁ ꯀꯦꯖꯤ ꯑꯃ ꯀꯥꯅꯤꯉꯥꯏ ꯃꯇꯝ ꯂꯥꯎꯕꯗꯨ
ꯍꯣꯏ ꯀꯦꯖꯤ ꯑꯃ ꯀꯥꯟꯅꯤꯡꯉꯥꯏ ꯍꯧꯠꯅꯕꯗ ꯀꯌꯥꯝ ꯋꯥꯕ꯭ꯔꯥ
ꯊꯥ ꯅꯤꯐꯨ ꯆꯪꯔꯁꯨ ꯀꯗꯦꯅꯦ ꯀꯔꯤꯝꯇ ꯎꯄꯥꯏ ꯂꯧꯇ꯭ꯔꯦ ꯀꯥꯅꯤꯡꯔꯁꯨ
ꯅꯣꯏꯌꯨ ꯌꯥꯗꯦ
ꯃꯤꯅ ꯈꯤꯇꯪ ꯆꯥꯔꯁꯨ ꯅꯣꯏ ꯈꯠꯄ ꯑꯈꯣꯏꯅ ꯆꯥꯔꯁꯨ ꯊꯣꯛꯇꯕꯒꯤ ꯋꯥꯟ
ꯎꯝ
ꯌꯥꯝꯅꯗꯤ ꯅꯣꯏꯅꯤꯡꯗꯦꯗꯣ ꯈꯔ ꯎꯝ ꯆꯥꯡ
ꯒ꯭ꯌꯥꯟ ꯃꯦꯟꯒ ꯇꯥꯗꯦ ꯑꯧ
ꯅꯣꯏꯃꯣꯟꯂꯁꯨ ꯄꯨꯕ ꯉꯝꯃꯔꯣꯏꯑꯕ
ꯑꯧ
ꯋꯦꯠꯀ ꯐꯣꯔꯇꯤ ꯁꯤꯛꯁꯀꯨꯝꯕ ꯑꯣꯏꯔꯗꯤ ꯄꯨꯕ ꯉꯝꯃꯔꯣꯏꯗ
ꯐꯣꯔꯇꯤ ꯐꯥꯏ ꯐꯥꯎꯗꯤ ꯀꯥꯅꯤꯡꯉꯦ
ꯎꯝ ꯑꯩꯗꯤ ꯐꯣꯔꯇꯤ ꯐꯣꯔꯅ ꯕꯦꯁꯅꯦ
ꯑꯩꯗꯤ ꯐꯣꯔꯇꯤꯐꯥꯏꯚ ꯑꯝꯇꯪ ꯀꯅꯤꯡꯉꯤ ꯀꯥꯕ ꯐꯪ ꯀꯥꯥꯕ ꯐꯪꯗ꯭ꯔꯤ ꯏꯃꯥꯏ
ꯇꯨꯝꯕꯒꯤ ꯉꯝꯗꯦꯕ ꯃꯥꯏꯒꯨꯝꯕ ꯑꯃ ꯅꯣꯏ ꯈꯣꯑꯦꯕ ꯄꯣꯝꯈꯠꯂꯒ ꯑꯗꯨꯒꯤ ꯋꯥꯥꯏꯌꯦꯕ
ꯑꯣ ꯅꯪ
ꯑꯗꯨꯅꯤꯅ ꯎꯄꯥꯏ ꯂꯩꯇ꯭ꯔꯦ ꯁꯨꯃꯥꯏꯅ ꯍꯤꯡꯔꯒ ꯂꯩꯔꯗꯕꯅꯤ ꯏꯁꯄꯤꯡ ꯒꯨꯝꯅ
ꯎꯝ ꯍꯤꯉꯨ ꯍꯤꯉꯨ ꯑꯩꯁꯨ ꯍꯤꯡꯉꯤꯕꯅꯤ
ꯗꯨ ꯀꯪꯕꯨ ꯂꯣꯏꯔꯦ
ꯅꯣꯏ ꯅꯤꯡꯕꯅ ꯀꯩꯗꯧꯉꯩꯅꯣ ꯅꯣꯏ ꯐꯪꯗꯣꯏꯅꯣ ꯑꯩꯁꯨ ꯈꯪꯗ꯭ꯔꯦ
ꯑꯩꯈꯣꯏ ꯅꯍꯥꯟ ꯍꯣꯁꯄꯤꯇꯥꯜ ꯆꯠꯂꯒ ꯑꯄꯥꯎꯗ ꯅꯣꯏꯕꯒꯤ ꯏꯀꯥꯏ ꯍꯥꯏꯕ ꯋꯥꯗꯣ ꯑꯩ ꯅꯉꯣꯟꯗ ꯂꯤꯕꯤꯈ꯭ꯔ ꯕ꯭ꯔꯥ
ꯍꯣꯏ ꯇꯥꯏ ꯑ ꯂꯤꯈꯔꯦ ꯍꯥꯏꯕ
ꯌꯨꯝꯗ ꯂꯤꯕ ꯀꯥꯎꯔꯕ ꯑꯗꯨ ꯋꯥꯔꯤꯗꯣ ꯑꯩ
ꯑꯣ ꯑꯗꯨ ꯃꯇꯨꯡꯗ ꯅꯪꯒꯤ ꯃꯥ ꯌꯥꯎꯗ꯭ꯔꯥ ꯀꯣ ꯆꯠꯄ ꯌꯥꯎꯕ꯭ꯔꯥ ꯑꯣ ꯑꯣ ꯑꯣ ꯑꯣ ꯑꯣ ꯏꯔꯣꯏꯕ ꯆꯠꯄꯗꯣ ꯑꯣ ꯑꯣ ꯑꯣ
ꯑ ꯉꯁꯤ ꯔꯨꯝ ꯐ꯭ꯔꯦꯁꯅꯔ ꯍꯥꯞꯄꯒꯤ ꯑꯣꯅꯤꯡꯕꯅ ꯂꯣꯏꯔꯦ ꯑꯩ
ꯑꯣ
ꯀꯣꯛ ꯉꯥꯎꯕꯗꯨ ꯍꯤꯗꯥꯛ ꯂꯥꯏꯇꯦ ꯑꯁ ꯍꯧꯖꯤꯛꯇꯤ ꯍꯤꯗꯥꯛ ꯆꯥꯕ ꯌꯥꯗ꯭ꯔꯣ ꯑꯩ ꯑꯩ ꯈꯪꯉꯛꯑꯦ ꯇꯤ ꯁꯇ꯭ꯣꯃꯥꯛ ꯂꯥꯏꯕꯒꯤ ꯑꯣꯏꯗꯕ ꯃꯅꯝ ꯅꯝꯕꯒꯤ ꯌꯥꯗꯕꯅꯦ ꯍꯥꯏꯕ
ꯑ ꯑꯣ ꯑꯣ ꯑꯣ
ꯑꯁ ꯈꯪꯗ꯭ꯔꯦꯗ ꯍꯛꯆꯥꯡꯒꯁꯦ
ꯎꯝ
ꯃꯤꯗꯤ ꯅꯨꯄꯤ ꯑꯃꯥꯅꯦ
ꯎꯝ
ꯁꯤꯗ ꯂꯩꯕ ꯅꯨꯄꯤ ꯑꯃꯁꯦ ꯍꯦꯛ ꯆꯥꯛ ꯍꯦꯟꯖꯥꯡꯗꯣ ꯐ꯭ꯔꯤꯖꯇꯒ ꯊꯝꯔꯒ ꯌꯥ ꯏꯪꯕ ꯏꯟꯁꯥꯡ ꯆꯥꯔꯁꯨ ꯃꯄꯨꯛꯀꯨꯝꯕ ꯀꯔꯤꯝꯇ ꯇꯧꯗꯦ ꯀꯔꯤ ꯇꯧꯕ ꯃꯤꯔ ꯈꯪꯗꯦ ꯆꯥꯛꯇꯣ ꯉꯔ ꯔꯥꯡꯒꯨꯝꯕꯅ ꯊꯣꯡꯕꯒꯤ ꯍꯤꯟꯖꯥꯡꯗꯣ ꯐ꯭ꯔꯤꯖ ꯃꯅꯨꯡꯗ ꯅꯨꯃꯤꯠ ꯑꯅꯤ ꯑꯍꯨꯝ ꯊꯝꯔꯁꯨ ꯀꯔꯤ ꯔꯤꯁꯨ ꯇꯧꯔꯔꯣꯏ ꯑꯗꯨꯒ ꯆꯛꯇꯨ ꯀꯥꯏ ꯏꯪꯪ ꯏꯪ ꯏꯪ ꯏꯪꯔꯒ ꯀꯨꯏꯅ ꯊꯝꯔꯁꯨ ꯃꯄꯨ ꯀꯔꯤ ꯁꯨ ꯇꯧꯗꯦ ꯑꯗꯨꯒ ꯉꯛ ꯇꯔ ꯂꯩꯕꯅꯦ ꯑꯗꯨꯒ ꯆꯥꯛꯁꯨ ꯌꯥꯝ ꯆꯥꯏꯌꯦ ꯃꯥ
ꯎꯝ ꯀꯌꯥꯃꯨꯛ ꯅꯣꯏꯕ꯭ꯔꯣ
ꯅꯣꯏꯕ ꯅꯠꯇꯦ ꯍꯛꯆꯥꯡ ꯌꯝ ꯐꯩꯌꯦ ꯃꯥꯗꯤ ꯆꯥꯕꯒꯨꯝꯕꯁꯨ ꯃꯥꯗꯤ ꯆꯥꯛ ꯎꯝ ꯆꯥꯛ ꯆꯥꯗ꯭ꯔꯁꯨ ꯌꯨꯒꯨꯝꯕ ꯊꯛꯑꯒ ꯇꯣꯛ ꯇꯣꯛꯄꯅꯦ
ꯃꯥ
ꯍꯨ ꯅꯥꯗꯦ ꯗꯨꯑꯣꯏꯔꯁꯨ ꯃꯥꯗꯤ
ꯑꯣ
ꯌꯥꯝ ꯐꯩꯌꯦ ꯃꯤꯗꯤ
ꯍꯣꯏ
ꯍꯣꯏꯅꯦ ꯑꯣꯏꯗꯔ꯭ꯤꯁꯦ ꯏꯕꯥꯅꯤꯅꯤ
ꯏꯕꯥꯅꯤ ꯈꯛꯇꯅꯤ ꯑꯣꯏꯔꯣꯏꯗꯕ ꯃꯤꯅꯤ ꯌꯥ
ꯀꯔꯝ ꯍꯥꯏꯅ ꯇꯧꯗꯣꯏ
ꯎꯝ
ꯇꯥꯕꯔꯣ
ꯑꯩ ꯇꯥꯏꯌꯦ ꯇꯏꯌꯦ ꯍꯥꯎ ꯍꯥꯎ ꯍꯥꯎ
ꯎꯝ ꯐꯖꯅ ꯀꯣꯜ ꯇꯧꯋꯦ
ꯎꯝ
ꯑꯦ ꯅꯝꯊꯤꯌꯦ ꯋꯥꯉꯥꯡꯉꯨ ꯋꯥꯉꯥꯡꯉꯨ
ꯅꯪ ꯀꯩꯗꯧꯉꯩ ꯍꯜꯂꯛꯇꯣꯏꯅꯣ ꯎꯗꯕ ꯀꯨꯏꯔꯦ ꯑꯥ
ꯁꯤꯔꯤꯌꯁꯇ ꯑꯣꯏꯅ ꯂꯧꯒꯗꯝꯅꯤ
ꯑꯗꯣ ꯅꯪ ꯀꯌꯥꯗꯅꯦ ꯍꯥꯏꯕ꯭ꯔꯣ ꯂꯥꯛꯀꯗꯕꯗꯣ
ꯊꯥꯔꯁꯗꯦ
ꯑꯣ ꯑꯣ ꯑꯣ
ꯅꯣꯡꯃꯥꯏꯖꯤꯡꯗ
ꯍꯨ ꯀꯅꯥ
ꯑꯦ ꯂꯤꯝꯁꯥ ꯀꯩꯁꯥꯥꯗ
ꯅꯠꯇꯦ ꯍꯦꯠ
ꯁꯒꯣꯟꯁꯌꯦꯟꯗ
ꯑ ꯑ ꯑ ꯁꯒꯣꯜꯁꯦꯜꯗ ꯍꯣꯏ ꯍꯣꯏ ꯆꯨꯝꯃꯦ ꯆꯨꯝꯃꯦ
ꯁꯒꯣꯜꯁꯦꯜ
ꯀꯅꯥ ꯀꯅꯥ ꯂꯥꯛꯀꯦꯔꯣ ꯑꯃꯅ ꯑꯆꯧꯕꯗꯨꯁꯨ
ꯑꯆꯧꯕꯒ ꯅꯍꯥꯟ ꯆꯠꯃꯤꯟꯅꯕ ꯑꯉꯥꯡꯗꯨꯒ ꯍꯣꯏ ꯂꯥꯛ ꯃꯤꯟꯅꯔꯅꯤ
ꯃꯣꯏꯗꯤ ꯂꯩꯅꯤꯡꯉꯦ ꯂꯩꯅꯤꯡꯉꯦ ꯂꯣꯟꯕ꯭ꯔꯥ ꯆꯠꯅꯤꯡꯉꯦ ꯆꯠꯅꯤꯡꯉꯦ ꯂꯣꯟꯕ꯭ꯔꯥ
ꯆꯠꯅꯤꯡꯗꯦ ꯃꯣꯏꯁꯨ ꯂꯩꯅꯤꯡꯕꯤꯌꯦ ꯍꯥꯏꯌꯦ ꯑꯗꯨ ꯑꯣꯏꯔꯁꯨ ꯑꯩꯅ ꯁꯨꯝ ꯅꯍꯥꯟꯗꯒꯤ ꯉꯁꯤꯒꯨꯝꯕ ꯗꯦꯠꯇꯒꯤ ꯆꯠꯈ꯭ꯔꯁꯦ ꯍꯥꯏꯕꯅꯤꯅ ꯃꯥꯁꯨ ꯍꯥꯏꯕ ꯉꯝ ꯐꯖꯩꯌꯦꯕ ꯑꯩꯗꯣ ꯅꯦꯛꯁ ꯋꯤꯛ ꯃꯟꯗꯣ ꯒꯨꯝꯕꯗ ꯍꯥꯏꯔꯝꯃꯗꯤ ꯐꯥꯗꯣꯏꯕ
ꯑꯣ ꯑꯣ ꯑꯣ
ꯀꯣꯂꯦꯖꯀꯤ ꯃꯊꯥ ꯁꯥꯔꯒ ꯂꯥꯏꯈ꯭ꯔꯕꯒꯤ ꯍꯧꯖꯤꯛꯇꯤ ꯁꯥꯕꯅ ꯂꯥꯛꯅꯤꯡꯗꯕꯗꯨ ꯑꯩ ꯑꯁꯦ ꯐꯥꯒꯤ ꯆꯠꯅꯤꯡꯗꯦ ꯑꯃꯨꯀ
ꯍꯥ ꯑꯗꯨꯒꯤ ꯁꯤꯅꯦ ꯑꯇꯣꯞꯄꯗꯤ ꯐꯗꯣꯏꯅꯦꯕ ꯁꯦꯝ ꯍꯥꯏꯔꯗꯤ
ꯎꯝ ꯁꯥꯔꯒ ꯆꯥꯛ ꯈꯦꯟꯖꯥꯡ ꯍꯥꯎꯅ ꯄꯤꯔꯗꯤ ꯐꯥꯔꯤꯌꯦꯅꯦ ꯆꯥꯛ ꯈꯦꯟꯖꯥꯡꯒ ꯍꯥꯎ ꯎꯇꯕꯒꯤ ꯑꯁ
ꯑꯌꯨꯛꯇꯗꯤ ꯑꯁ ꯎꯄꯥꯏ ꯂꯩꯇ꯭ꯔꯦꯍꯦ ꯍꯟꯖꯥꯡꯒꯨꯝꯕ ꯁꯦꯝꯅꯤꯉꯥꯏꯁꯨ ꯃꯇꯝ ꯂꯩꯇꯕꯒꯤ ꯂꯣꯏꯁꯤꯜꯂꯛꯑꯒ ꯆꯥꯛꯀ ꯄ ꯈꯪꯗꯦꯗ ꯏꯟꯖꯥꯡ ꯍꯥꯎꯔꯁꯨ ꯄꯥꯛ ꯆꯥꯅꯤꯡꯗꯦ ꯁꯝ ꯍꯥꯏꯔꯦꯗꯨꯒ
ꯎꯝ
ꯀꯔꯤ ꯍꯥꯏꯗꯣꯏꯅꯣ ꯈꯪꯗꯦ ꯑꯃꯨꯛꯃꯨꯀꯤ ꯄꯤꯔꯛꯑꯅꯤ ꯑꯃꯨꯃꯨꯛꯇꯤ ꯅꯪꯁꯨ ꯂꯥꯛꯑꯀꯥꯟꯗ ꯌꯦꯡꯉꯨ ꯍꯦꯛ ꯀꯃꯥꯏꯅ ꯇꯧꯕ꯭ꯔꯣꯗꯣ ꯈꯪꯗꯦ ꯁꯥꯃꯜꯂꯛꯄꯒꯤ ꯀꯩꯅꯣꯝ ꯇꯧꯋꯦꯕ ꯀꯔꯤꯅꯣ ꯑꯩꯁꯨ ꯒꯌꯥꯟ ꯇꯥꯗꯦ
ꯇꯥꯟꯕꯗ ꯂꯣꯏꯔꯦ ꯐꯒꯤ ꯅꯠꯇꯦ ꯑꯁ
ꯑꯗꯣ ꯑ ꯁꯤꯖꯤꯟꯅ ꯂꯩꯔꯒꯕꯨꯗꯤ ꯈꯔ ꯐꯥ ꯑꯩ ꯋꯥꯈꯜꯗꯗꯤ ꯅꯣꯏ ꯈꯔ ꯐꯗꯧ ꯃꯥꯜꯂꯦ ꯍꯣꯏ ꯍꯥꯏꯗꯤ ꯍꯧꯖꯤꯛ ꯁꯥꯏ ꯁꯥꯏꯗ ꯈꯪꯗꯦꯗ ꯑꯃꯨꯛ ꯃꯨꯛ ꯑꯦꯝ ꯑꯦꯝ ꯁꯥꯏꯌꯦꯕ ꯑꯃꯨꯛ ꯃꯨꯛ ꯐꯔꯒ ꯇꯧꯋꯦꯕ ꯎ ꯑꯃꯨꯃꯨꯛ ꯀꯨꯝꯕ ꯁꯥ ꯅꯍꯥꯟ ꯅꯣꯏꯅ ꯆꯠꯈ꯭ꯔꯕ ꯃꯇꯨꯡꯗꯗꯤ
ꯍꯥꯕ ꯅꯨꯡꯁꯤꯠ ꯁꯥꯕꯗꯒꯤ ꯇꯥꯟꯕ ꯋꯥꯅꯤ ꯅꯨꯡꯗꯥꯡꯗ ꯎꯝ ꯑꯌꯨꯛꯇꯅ ꯅꯣꯡꯁꯥꯗꯣ ꯌꯥꯝ ꯁꯥꯔꯁꯨ ꯅꯨꯡꯗꯥꯡ ꯇꯨꯃꯝ ꯗꯥꯏꯗꯗꯤ ꯌꯥꯝꯅ ꯅꯨꯡꯁꯤꯠꯇꯨ ꯏꯪꯕ ꯂꯥꯛꯑꯗꯤꯀꯣ ꯌꯨꯝꯗꯒꯨꯝꯅ ꯑꯗꯨ ꯑꯣꯏꯔꯗꯤ ꯂꯏꯕ ꯌꯥꯝ ꯅꯨꯡꯉꯥꯏꯅꯤꯕ ꯅꯠꯇ꯭ꯔꯥꯟ ꯅꯨꯡꯗꯥꯡꯗꯅ ꯍꯦꯟꯕꯒꯨꯝ ꯑꯗꯨꯅꯤꯅꯦ ꯇꯟꯂꯤꯁꯦ
ꯆꯨꯝꯒꯠꯂꯛꯄꯗꯣ ꯊꯣꯡꯅꯥꯎ ꯍꯥꯡꯕꯁꯨ ꯀꯥꯡ ꯃꯌꯥꯝ ꯃꯌꯥꯝ ꯂꯥꯛꯑꯦꯕ
ꯎꯝ
ꯑꯗꯨꯅ ꯊꯦꯡꯅꯥꯎ ꯍꯥꯡꯕ ꯉꯝꯗꯦ ꯉꯍꯥꯟꯑꯃꯨꯛ ꯍꯥꯡꯉꯨꯕꯗ
ꯇꯧ ꯁꯃꯥꯟ ꯃꯅꯨꯡꯥ
ꯍꯟꯗꯛꯀꯤꯗꯤ ꯍꯥꯞꯇ꯭ꯔꯦ ꯑꯁꯦꯡꯕ ꯍꯟꯗꯛꯀꯤꯗꯤ ꯁꯨꯡ ꯍꯥꯞ ꯍꯥꯞꯗ꯭ꯔꯦ ꯑꯗꯨꯝ ꯈꯥꯡꯉ꯭ꯔꯦ ꯀꯃꯥꯏꯅ ꯇꯧꯔꯤꯅꯣ ꯈꯪꯗꯦ
ꯇꯦꯟꯁꯨ ꯌꯥꯝ ꯌꯥꯝ ꯆꯪꯕ꯭ꯔꯥ
ꯈꯪꯗꯦ ꯃꯃꯥꯡꯅ ꯍꯦꯟꯅ ꯃꯥꯜꯂꯦꯕ ꯍꯟꯗꯛꯁꯦ ꯀꯥ ꯍꯦꯟꯅ ꯍꯦꯛꯇ ꯍ‌ꯦꯟꯖꯤꯟꯅ ꯂꯥꯛꯄꯗꯣ ꯂꯥꯛꯇꯦꯕ ꯍꯟꯗꯛꯁꯦ
ꯎꯝ ꯍꯔꯄꯤꯁ ꯇ ꯃꯨ ꯀꯃꯥꯏ ꯅ ꯀꯂꯣꯃꯤꯇꯔ ꯇꯔꯥꯁ ꯁꯥꯡꯉꯣꯏ ꯉꯃꯛ
ꯑ ꯄꯦꯂꯕꯅꯤꯁꯤꯡ
ꯑꯗꯨꯗ ꯍꯦꯛ ꯊ‌ꯣꯛꯈ꯭ꯔꯗꯤ ꯍꯥꯞꯈ꯭ꯔꯥꯗꯝ
ꯑꯏꯗꯤ ꯍꯥꯞꯄꯔ‌ꯣꯏ ꯃꯅꯨꯡꯗꯒꯤꯗꯒꯤ ꯊꯣꯛꯄ꯭ꯔ ꯃꯄꯥꯟ ꯑꯗꯒꯤ ꯊꯣꯛꯄ꯭ꯔꯥ ꯀꯔꯤꯒꯤ ꯇꯧꯕ꯭ꯔꯥ ꯍꯥꯀꯠ ꯆꯥꯔꯁꯨ ꯑꯗꯨꯝ ꯀꯥꯡꯈꯥꯟꯗꯤ ꯍꯥꯞꯄꯒ ꯇꯨꯝꯃ ꯉꯖꯔꯔꯣꯏ ꯑꯩꯁꯦ
ꯍꯟꯇꯛ ꯍꯥꯞꯄꯝꯃꯗꯤ ꯀꯩ ꯍꯥꯏꯅꯤ ꯐꯪꯉꯔꯣꯏꯕ ꯑꯝꯇ ꯁꯤ ꯐꯦꯟ ꯐꯪꯕꯁꯦ
ꯎꯝ
ꯁꯥꯕꯅ ꯁꯤꯔ‌ꯦꯅ‌ꯦ ꯑꯁ‌ꯦꯡꯕꯒꯤ
ꯄꯁꯥꯗ ꯎꯝ
ꯎꯝ
ꯋꯥꯔꯦ ꯐꯒꯤ ꯅꯠꯇꯦ ꯁꯤ ꯐꯥꯒꯤ ꯅꯠꯇꯦ ꯐꯒꯤꯅ ꯀꯣꯏꯁꯨ ꯆꯥꯛ ꯆꯔꯦ ꯇꯧꯔꯤ ꯍꯧꯖꯤꯛꯇꯤ
ꯎꯝ